ꯨꯗ ꯑꯇꯔ꯭ꯔꯣ
ꯇꯥꯏ ꯍꯣꯏ
ꯀꯗꯧꯔ ꯂꯩꯒꯦ ꯍꯣꯔꯦꯟ ꯊꯣꯡꯅꯤꯉꯥꯏ ꯏꯟꯁꯥꯡ ꯁꯦꯝꯃꯒ ꯂꯩꯌꯦ ꯑꯁ ꯉꯜꯂꯤꯍꯦ ꯄꯨꯡ ꯑꯍꯨꯝ ꯇꯥꯕꯗ ꯉꯥꯏꯔꯦ ꯎ ꯄꯨꯡ ꯀꯌꯥꯗ ꯆꯥꯡ ꯏꯟꯁꯥꯡ ꯊꯣꯡꯉꯦ ꯄꯨꯡ ꯃꯔꯤ ꯃꯈꯥꯏ ꯍꯣꯏ ꯄꯣ ꯃꯔꯤ ꯏꯃ ꯐꯥꯏꯗ ꯀ ꯍꯥꯎ ꯎꯝ ꯑꯗꯨꯒ ꯄꯨꯡ ꯅꯤꯄꯥꯟ ꯇꯥꯔꯗꯤ ꯑꯗꯨꯝ ꯇꯨꯝꯈ꯭ꯔꯅꯤꯅꯦ ꯉꯟꯅ ꯊꯣꯡꯗ꯭ꯔꯗꯤ ꯌꯥꯗꯕ ꯆꯨꯝꯃꯦꯠ ꯆꯨꯝꯃꯤꯠ ꯏꯔꯥꯡ ꯃꯇꯝ ꯐꯠꯇꯕꯅꯤꯅ ꯅꯠꯇ꯭ꯔꯥ ꯉꯅ ꯊꯣꯡꯗꯣꯛꯑꯒ ꯌꯥꯏ ꯅꯪꯒꯤ ꯑꯥꯏꯖꯌꯥꯗ ꯑꯩꯁꯨ ꯌꯥꯝ ꯊꯥꯒꯠꯅꯤꯡꯉꯥꯏ ꯑꯣꯏ ꯅꯪꯕꯨ ꯁꯤꯔꯁꯨ ꯆ ꯆꯔꯒ ꯁꯤ ꯂꯩꯅꯤ ꯄꯨꯛ ꯊꯟꯍꯧ ꯄꯨꯛ ꯊꯜꯂꯝꯃꯒ ꯁꯤꯒꯦ ꯁꯤꯅꯦꯕ ꯎꯝ ꯐꯔꯤꯃ ꯌꯥꯝ ꯑꯐꯕ ꯑꯥꯏꯗꯤꯌꯥ ꯑꯃꯅꯦ ꯑꯗꯨ ꯍꯔꯥꯎꯕ ꯐ ꯑꯗꯨꯗꯤ ꯍꯔꯥꯎꯕ ꯐꯣꯡꯗꯣꯛꯄ ꯑꯣꯏꯔꯁꯨ ꯐꯤꯒꯝ ꯑꯃ ꯍꯥꯏꯁꯀꯣ
ꯀꯩꯗꯧꯔꯒ ꯂꯩꯕ꯭ꯔꯣ
ꯍꯇꯥꯔ ꯂꯩꯒ
ꯍꯥꯥ
ꯊꯕꯛ ꯆꯠꯂꯒ ꯂꯩꯦ
ꯎꯝ ꯀꯩ ꯊꯕꯛ ꯇꯧꯒꯦ
ꯀꯝꯄꯅꯤ ꯃꯆꯥ ꯑꯃ ꯇꯧꯋꯤꯗ
ꯌꯥꯝ ꯐꯩꯌꯦꯀꯣ ꯑꯗꯨꯗꯤ
ꯎꯝ ꯑꯗꯣ ꯑ ꯏ ꯍꯥꯏꯈꯦꯔꯥ ꯏꯅꯦ ꯍꯥꯏꯈꯦꯔꯥ ꯀꯣ ꯆꯦ ꯍꯥꯏ ꯀꯔꯝꯃꯅꯤꯗ ꯆꯦ
ꯅꯪꯅ ꯀꯧꯅꯤꯡꯕ ꯑꯗꯨꯝ ꯀꯧꯑꯣ ꯀꯩꯁꯨ ꯀꯥꯏꯗꯦ
ꯀꯩꯅꯣ ꯀꯧꯔꯒꯦ ꯑꯗꯨꯗꯤ ꯏꯗꯣꯝꯆꯥ ꯀꯧꯔꯒꯦ
ꯎꯝ ꯀꯥꯏꯗꯦ ꯑꯗꯨꯁꯨ ꯕꯣꯕꯣꯛ ꯍꯥꯏꯔꯁꯨ ꯀꯥꯏꯗꯦ
ꯑꯗꯣ ꯅꯪ ꯁꯦꯝꯃꯤꯕ ꯍꯤꯟꯖꯥꯡꯗꯨ ꯀꯔꯝꯕꯅꯣ ꯇ꯭ꯔꯥ ꯍꯋꯥꯏꯅꯦ ꯍꯋꯥꯏ ꯈꯔ ꯑꯄꯥꯛꯄꯗꯣ ꯋꯥ ꯄꯥꯛ ꯄ ꯀꯌꯥꯝ ꯄꯥꯛꯀꯦ ꯌꯥꯝ ꯊ ꯄꯥꯛꯄ꯭ꯔꯥ
ꯌꯥꯝ ꯄꯥꯛꯄꯗꯤ ꯅꯠꯇꯦ
ꯎꯝ ꯑ ꯑꯁꯨ ꯌꯥꯝ ꯃꯟꯗ ꯅ ꯊꯪꯗꯦꯅ
ꯑꯩꯁꯨ ꯃꯃꯤꯡ ꯈꯪꯗꯕ
ꯎꯝ ꯏꯝꯐꯥꯜꯗ ꯂꯩꯕ꯭ꯔꯥ ꯆꯤꯡꯗ ꯂꯩꯕ꯭ꯔꯥ ꯎꯝ ꯐꯔꯗꯂꯑꯦ ꯅꯨꯡꯉꯥꯏꯀꯣ
ꯎꯝ ꯅꯨꯡꯉꯥꯏ
ꯗꯣ ꯎꯝ ꯕꯣꯜꯗꯤ ꯌꯦꯡꯉꯝꯃꯅꯤꯅ
ꯑꯩ ꯕꯣꯔ ꯌꯦꯡꯗꯦ ꯑꯩ ꯕꯣꯔ ꯌꯦꯡꯕ ꯍꯥꯏꯩꯇꯦ
ꯎꯝ ꯑꯩꯗꯤ ꯕꯣꯜ ꯌꯦꯡꯉꯒ ꯕꯣꯜꯒꯤ ꯃꯇꯥꯡꯗ ꯅꯨꯄꯤꯅ ꯕꯣꯜꯒꯤ ꯃꯇꯥꯡꯗ ꯈꯟꯅꯔꯛꯑꯗꯤꯀꯣ ꯑꯩꯗꯤ ꯑꯦꯀꯣꯁꯃꯦꯇꯤꯛꯀꯤ ꯃꯇꯥꯡꯗ ꯑꯩꯁꯨ ꯈꯟꯅꯔꯛꯀꯗꯕ ꯍꯥꯏ ꯀꯣꯁꯃꯇꯤꯛꯀꯤ ꯃꯇꯥꯡꯗ ꯌꯥꯝ ꯍꯥꯏꯗꯣ ꯅꯪ ꯍꯩꯇꯅ ꯑꯗꯨꯕꯨ ꯂꯩꯗꯅ ꯑꯩꯗꯤ ꯀꯣꯁꯃꯦꯇꯤꯛꯀꯤ ꯃꯇꯥꯡꯗꯁꯨ ꯍꯩꯇꯦ
ꯇꯩꯗꯕꯅꯤꯅ
ꯀꯩꯁ ꯇ ꯏꯗꯦ
ꯎꯝ ꯇꯩꯗ
ꯍꯩꯅꯗꯥ
ꯎꯝ ꯃꯦꯀꯞ ꯇꯧꯕ ꯍꯩꯇꯦ
ꯀꯣꯅꯔꯒꯨꯝꯕꯗꯤ ꯁꯤꯖꯤꯟꯅꯔꯝꯗꯦꯗ
ꯁꯤꯁꯤ ꯅꯥꯗꯤ ꯅꯪꯅ ꯍꯦꯟꯅ ꯍꯥꯏꯩꯔꯤꯕ ꯑꯣꯏꯔꯝꯒꯅꯤ
ꯎꯝ ꯈꯖꯥꯒꯗ ꯄꯥꯏꯔꯝꯕꯅꯤꯗ
ꯀꯗꯤ
ꯂꯤꯞ ꯏꯁꯇꯤꯛꯁꯨ ꯄꯥꯏꯗꯦ
ꯍ ꯍꯣꯏ ꯗꯁꯛꯕꯨꯗꯤ ꯄꯥꯏ
ꯑꯗꯨꯗ ꯅꯦꯆꯔꯦꯜꯐ ꯕ꯭ꯌꯨꯇꯤꯅ ꯈ꯭ꯋꯥꯏꯗꯒꯤ ꯐꯩ ꯍꯥꯏꯕꯗꯨꯅꯦ
ꯎꯝ
ꯅꯨꯠꯇꯤꯟ
ꯀꯣꯏꯒꯨꯝꯕ ꯁꯥꯥꯕꯤ ꯃꯥꯅ ꯅꯦꯆꯔꯦꯜꯐ ꯕ꯭ꯌꯨꯇꯤꯗ ꯐꯖꯕꯁꯦ ꯔꯤꯌꯔꯅꯤꯅꯦ ꯌꯥꯝ ꯊꯨꯒꯥꯟꯅꯤꯡꯉ ꯍꯔꯩꯅ ꯖ ꯑꯩꯅ ꯍꯥꯏꯕꯤꯔꯁꯨ ꯇꯛꯀꯨꯝꯕ ꯀꯩ ꯀꯩꯒꯨꯝꯕ ꯄꯗ ꯆꯠꯊꯄ ꯃꯥꯔꯦꯗ ꯀꯩꯅ ꯍꯥꯏꯕ ꯇ ꯇꯗꯦ
ꯅꯪ ꯃꯄꯥꯟꯗ ꯆꯠꯊꯣꯛꯄ ꯃꯥꯜꯂꯦ ꯒꯥꯔꯤ ꯃꯈꯣꯟ ꯌꯥꯝ ꯇꯥꯏꯌꯦ
ꯍꯣꯏ ꯑꯩ ꯑꯗꯨꯝ ꯒꯥꯔꯤ ꯑꯩ ꯊꯕꯛ ꯆꯠꯄꯅꯤꯅꯀꯣ ꯒꯥꯔꯤꯗ ꯑꯗꯨꯝ ꯐꯝꯃꯒ ꯝ ꯣꯏ ꯁꯋꯥꯕꯁꯤ ꯂꯩ ꯑꯩ ꯀꯦ ꯁꯕ ꯈꯕꯤꯁ
ꯑꯣ
ꯃꯈꯣꯟ ꯑꯝ ꯍꯥ ꯃꯈꯣꯟ
ꯍꯣꯏ ꯌꯥꯝ ꯇꯥꯏ ꯑꯗꯨꯒꯤꯅꯦ ꯍꯪꯉꯦꯗꯣ ꯍꯧꯖꯤꯛꯇꯤ ꯇꯥꯗꯦ ꯉꯁꯥꯏ ꯇꯥꯏ
ꯑꯣ ꯑꯩ ꯇꯥꯍꯜꯂꯔꯦ ꯀꯔꯤꯁꯨ ꯆꯦꯟꯊ ꯄꯕꯀꯣ
ꯎꯝ
ꯑꯗꯣ ꯍꯪꯗꯅꯦꯦ ꯃꯁꯅꯤ ꯍ ꯆꯂꯕ ꯌꯥ
ꯐꯖꯅ ꯇꯥꯗꯦ
ꯍꯔꯥꯎꯕ ꯐꯣꯡꯗꯣꯛꯄ ꯑꯣꯏꯅꯀꯣ
ꯎꯝ
ꯍ ꯌꯨꯝꯗ ꯑꯃꯨꯛ ꯆꯥꯔ ꯍꯤꯟꯖꯥꯡ ꯍꯥꯎꯕ ꯑꯃꯨꯛ ꯆ ꯈꯔ ꯈꯪꯗꯣꯏꯅꯦ ꯕꯥꯅꯤ ꯌꯦꯡꯁꯤ ꯈꯤꯇꯪꯕꯗꯤ ꯁꯥꯟꯅꯕ ꯐꯪꯕ ꯌꯥ
ꯍꯝ ꯑꯗꯨꯗꯤ ꯉꯥ ꯑꯣꯏꯅ ꯆꯥꯕ ꯇꯥꯔꯦ
ꯎꯝ ꯑꯩ ꯆꯤꯡꯒꯝꯗꯤ ꯆꯥꯈ꯭ꯔꯦ ꯅꯣꯏ ꯍꯣꯔꯦꯟ ꯉꯥꯎ ꯆꯥꯔꯣꯀꯣ
ꯍꯥꯥ
ꯆꯤꯡꯒꯝ ꯆꯥꯈ꯭ꯔꯕ ꯉꯁꯥꯏ ꯍꯔꯥꯎꯃꯟꯕꯒꯤꯀꯣ ꯕꯥꯅꯤꯣꯔꯤꯁꯅꯥꯝꯇ ꯆꯤꯡꯗꯝ ꯆꯥꯈ꯭ꯔꯦꯅ ꯀ꯭ꯔꯦꯟꯅ ꯁꯔꯛꯕꯥ ꯑꯣ ꯎꯝ ꯒ꯭ꯔꯦꯖꯨꯑꯦꯁꯟꯗ ꯂꯩꯔꯝꯕꯅꯤꯅꯀꯣ ꯑꯗꯨꯝꯁꯥꯡ ꯅꯪ ꯣꯔ ꯌꯦꯡꯕ꯭ꯔꯣ ꯍꯣꯏ ꯌꯦꯡꯉꯦ ꯣꯔ ꯌꯦꯡꯉꯦ
ꯎꯝ
ꯑꯩ ꯉꯁꯤꯗꯣ ꯑꯩꯒꯤ ꯑꯩꯈꯣꯏ ꯏꯁꯇꯥꯐ ꯅꯨꯄꯥ ꯑꯃ ꯖꯤꯝ ꯆꯠꯅꯤꯡꯉ ꯉꯥꯏꯑꯕꯀꯣ ꯑꯩꯈꯣꯏ ꯄꯨꯡ ꯇꯔꯨꯛ ꯑꯗꯨꯋꯥꯏꯗ ꯆꯠꯂꯒ ꯇꯔꯨꯛꯃꯨ ꯍꯥꯏꯅ ꯑꯗꯨꯒ ꯉꯁꯤꯒꯤ ꯄ꯭ꯂꯦꯁꯦ ꯄꯣꯔꯇꯨꯒꯥꯜ ꯑꯩꯈꯣꯏꯒꯤ ꯂꯩꯕꯒꯤ ꯑꯩꯗꯣ ꯑꯁ ꯑꯩ ꯆꯠꯂꯨꯔꯒꯦ ꯍꯥꯏꯅ ꯑꯩ ꯆꯠꯇ꯭ꯔꯦ ꯑꯗꯨꯝ ꯕꯣꯜ ꯑꯣꯏꯅ ꯌꯦꯡꯊꯣꯛꯈ꯭ꯔꯦ
ꯑꯥ
ꯃꯦꯟꯁꯨꯕꯣꯜ꯭ꯔꯦꯕꯣ ꯍꯣꯔꯦꯟꯁꯦ ꯂꯩꯔꯝꯕ ꯌꯥꯏ ꯑꯩ ꯈꯪꯗꯦ ꯑꯩ ꯎꯟ ꯏꯟꯅ ꯄꯗ ꯄꯤꯅꯤ ꯍꯣꯏ ꯁ ꯆ ꯐꯪ ꯍ ꯎꯝ ꯕꯣꯜ ꯁꯤꯁꯨ ꯣꯁꯤꯁꯨꯨ ꯀꯣ
ꯎꯝ
ꯁꯥꯟꯅꯕ ꯍꯩꯕꯈꯣꯏꯅ ꯋꯥꯔꯤꯕꯨ ꯁ꯭ꯅꯕ ꯍꯩꯇ꯭ꯔꯁꯨ ꯅꯨꯄꯥ ꯈꯔ ꯑꯃꯁꯨ ꯂꯩꯗ ꯁꯥꯅꯕ ꯍꯩꯇꯕ꯫
ꯎꯝ
ꯑꯝ ꯁ꯭ꯅꯥꯕ ꯍꯩꯇ꯭ꯔꯖꯨ ꯀꯣ
ꯎꯝ
ꯇꯧꯕꯅꯤꯗ ꯂꯦꯡꯅꯤꯡꯕ ꯌꯥꯝ ꯂꯩꯕꯅꯦ ꯏꯟꯇꯔꯦꯁ ꯂꯩꯕ ꯌꯥꯝ ꯂꯩꯕꯅꯦ ꯅꯨꯄꯤ ꯑꯈꯣꯏꯁꯨꯀꯣ
ꯈꯪꯗꯦ ꯃꯇꯝꯁꯨ ꯂꯩꯇꯕꯅꯤꯅ ꯇꯨꯝꯕ ꯃꯇꯝꯗ ꯃꯣꯏꯗꯤ ꯁꯥꯟꯕꯅꯤꯅ
ꯑꯩꯗꯤ ꯆꯥꯡ ꯍꯦꯛ ꯑꯩꯒꯤ ꯐꯦꯕꯔꯥꯏꯠ ꯈꯣꯏ ꯌꯥꯔꯦꯀꯣ ꯑꯩꯗꯤ ꯆꯥꯛ ꯆꯥꯗ꯭ꯔꯁꯨ ꯑꯗꯨꯝ ꯌꯥꯔꯒ ꯑꯗꯨꯝ
ꯇꯨꯝꯕ ꯃꯇꯝꯗ ꯇꯨꯝꯗꯕꯤꯗ ꯌꯦꯡꯕꯗꯣ ꯃꯇꯝꯗꯣ ꯄꯥꯝꯃꯨꯏ꯫
ꯑꯣ ꯌꯥꯔꯦ ꯑꯗꯨꯝ ꯄꯥꯏꯌꯣꯀꯣ꯫
ꯍꯣꯏ꯫
ꯌꯥꯔꯝꯃꯦꯅꯦ ꯌꯥꯔꯝꯍꯧꯕ ꯍꯥ ꯍꯜꯂꯣ ꯇꯥꯔꯦ ꯇꯥꯕ꯭ꯔꯣ ꯇꯥꯕ꯭ꯔꯅꯦ? ꯀꯪ ꯑꯣ ꯆꯥꯛ ꯆꯔꯕꯣ? ꯆꯥꯔꯦ ꯑꯌꯨꯛꯀꯤꯗꯤ ꯆꯥꯔꯦ꯫ ꯎꯝ ꯅꯨꯡꯊꯤꯜꯒꯤ ꯋꯥꯠꯂꯤꯕ?
ꯎꯝ ꯋꯥꯠꯂꯤ꯫
ꯀꯔꯤ ꯍꯤꯟꯖꯥꯡꯅꯣ ꯆꯥꯗꯣꯏꯖꯦ꯫ ꯍꯋꯥꯏ ꯑꯣꯏꯅ ꯆꯥꯔꯒꯦ ꯍꯋꯥꯏ ꯈꯇ ꯅꯠꯇꯦ ꯀꯪꯉꯧ ꯑꯃ ꯇꯧꯒꯅꯤ ꯑꯣ ꯀꯪꯉꯧꯖꯨ
ꯎꯝ
ꯌꯥꯝ ꯇꯣꯏ ꯊꯣꯡꯕꯗꯤ ꯈꯪꯍꯧꯏ ꯍꯥꯡꯉꯣ ꯊꯣꯡꯉꯝꯒꯅꯤꯀꯣ ꯍꯣꯏ ꯏꯁꯥꯅ ꯊꯣꯡꯕꯗꯤ ꯌꯥꯝ ꯍꯥꯎꯋꯦ ꯑꯗꯨꯅꯦ ꯍꯥꯏꯖꯦ ꯅꯣꯏꯅ ꯊꯣꯡꯉꯝꯒꯅꯤꯅꯦ
ꯎꯝ
ꯑꯩꯈꯣꯏꯁꯨ ꯇꯥ ꯇꯥꯅꯤꯡꯉꯦꯍꯦ
ꯎꯝ
ꯑꯗꯨꯒ ꯑꯌꯨꯛꯀꯤ ꯆꯥꯛ ꯆꯥꯗꯕ ꯍꯨꯖꯤꯛ ꯑꯌꯨꯛꯀꯤꯗꯤ ꯆꯥꯔꯦꯗ ꯑꯣ ꯅꯣꯏꯒꯨꯝꯕ
ꯎꯝ
ꯑꯌꯨꯛꯀꯤꯗꯤ ꯂꯣꯏꯁꯤꯜꯂꯦ꯫
ꯎꯝ
ꯀꯔꯤ ꯍꯦꯟꯖꯥꯡ ꯆꯥꯔꯒꯦ ꯑꯩꯈꯣꯏꯁꯨ ꯍꯋꯥꯏ ꯆꯥꯏꯗ ꯍꯋꯥꯏꯗꯨꯅ ꯈ꯭ꯋꯥꯏ ꯍꯦꯟꯅ ꯍꯥꯎꯋꯦ ꯍꯋꯥꯏꯅ ꯈ꯭ꯋꯥꯏ ꯍꯥꯎꯋꯦ
ꯎꯝ
ꯑꯩꯈꯣꯏꯒꯤ ꯌꯦꯟ ꯆꯥꯗꯣꯏꯕ
ꯅꯨꯡꯇꯤ ꯆꯥꯔꯁꯨ ꯌꯥꯏꯌꯦ ꯑꯩꯗꯤ
ꯍꯋꯥꯏꯖꯦ
ꯎꯝ
ꯄꯥꯝꯕ꯭ꯔꯥ?
ꯍꯣꯏ ꯌꯥꯝ ꯄꯥꯝꯃꯦ
ꯑꯗꯨꯗꯤ ꯅꯪ ꯂꯨꯍꯣꯡꯕ ꯀꯥꯟꯗꯗꯤ ꯅꯪ ꯅꯨ ꯅꯨꯄꯥꯗꯤ ꯍꯔꯥꯎꯔꯅꯤꯌꯦ
ꯎꯝ
ꯇꯠꯇ꯭ꯔ ꯍꯔꯥꯎꯅꯅꯤ ꯍꯥꯏꯗꯤ ꯄꯩꯁꯥꯁꯨ ꯌꯥꯝ ꯇꯤꯡꯉꯣꯏ ꯍꯋꯥꯏꯗ ꯑꯗꯨꯝ ꯌꯥꯔꯦ ꯍꯋꯥꯏꯒ ꯀꯥꯡꯍꯧꯑꯒꯗꯤ ꯑꯗꯨ ꯑꯣꯏꯔꯗꯤ ꯌꯥꯔꯦꯕ ꯅꯣꯏꯅ ꯍꯥ ꯑꯩꯅ ꯌꯥꯔꯁꯨ ꯃꯤ ꯃꯌꯥꯝꯅ ꯌꯥꯗ꯭ꯔꯗꯤ ꯀꯃꯥꯏꯅ ꯇꯧꯅꯤ ꯇꯣꯛꯈ꯭ꯔꯦꯅꯦ ꯅꯪ ꯌꯥꯔꯗꯤ ꯃꯤ ꯂꯣꯏꯅ ꯌꯥꯅꯤꯅꯦ
ꯎ
ꯏꯃꯨꯡ ꯍꯋꯥꯏꯔꯗꯤ ꯂꯥꯛꯑꯅꯤꯡꯉꯔꯣꯏ ꯅꯪ ꯂꯨꯍꯣꯡꯗꯤ ꯅꯪ ꯐꯥꯔꯁ ꯄ꯭ꯔꯥꯏꯌꯣꯔꯤꯇꯤ ꯑꯣꯏꯗꯣꯏꯅꯦ ꯀꯩꯅꯣ ꯍ ꯏꯟꯁꯥꯡ ꯄꯤꯖꯕ ꯑꯩꯅ ꯑꯁ ꯇꯥꯗꯣꯏꯔꯣ ꯑꯁ ꯇꯥꯗꯣꯏꯅꯦ ꯑꯗꯨ ꯃꯔꯛ ꯃꯔꯛꯇꯒꯤꯗꯤ ꯍꯥꯏꯗꯤ ꯑꯍꯥꯎꯕꯁꯨ ꯆꯥꯕ ꯌꯥꯏꯀꯣ ꯑꯗꯨꯗꯤ ꯀꯣꯛ ꯉꯥꯎꯗꯣꯏꯅꯦ ꯍꯋꯥꯏ ꯍꯦꯛꯇ ꯆꯥꯗ
ꯔꯣꯖꯤ ꯈꯥꯎꯃ ꯍꯥꯏ ꯇꯗ ꯈꯔ ꯅꯪ ꯍꯋꯥꯏ ꯀꯣꯏꯁꯨ ꯍꯋꯥꯏ ꯆꯥꯥꯏꯗ
ꯑ
ꯑꯗꯨ ꯅꯨꯡꯇꯤꯒꯤꯗꯤ ꯆꯥꯗꯕꯀꯣ ꯑꯩꯈꯣꯏꯗꯤ ꯍꯥꯏꯗꯤ ꯑꯗꯨ ꯑꯣꯏꯔꯁꯨ ꯆꯥꯕ ꯌꯥꯏ ꯍꯥꯏꯕ ꯋꯥꯅꯤ ꯍꯥꯏꯗꯤ ꯈꯔ ꯀꯥꯡꯁꯣꯏꯒꯨꯝꯕꯁꯨ ꯆꯥꯏꯀꯣ
ꯎꯝ
ꯑꯗꯨꯒ ꯒ꯭ꯔꯤꯟ ꯚꯦꯖꯤꯇꯦꯕꯜꯗ ꯑꯩꯈꯣꯏꯒꯤ ꯀꯨꯀꯨꯝꯕ ꯑꯗꯨꯒꯨꯝꯕ
ꯑꯣ
ꯍꯥꯟꯅꯗꯤ ꯌꯥꯝ ꯅꯣꯏꯕꯅꯦ ꯍꯧꯖꯤꯛꯇꯤ ꯈꯔ ꯐꯔꯦ
ꯑꯣ
ꯑꯗꯨꯒꯨꯝꯕ ꯆꯥꯕꯅꯤꯀꯣ ꯎ
ꯎꯝ
ꯑꯣ ꯉꯁꯤꯒꯤ ꯗ꯭ꯌꯨꯇꯤ ꯂꯣꯏꯔꯕ
ꯁꯦꯝꯃꯒ ꯂꯩꯦ ꯍꯣꯏ ꯂꯣꯏꯔꯦ ꯌꯨꯝꯗ ꯑꯗꯨꯝ ꯂꯩꯌꯦ ꯑꯩ
꯭ꯔ ꯀ ꯀꯔꯤꯣꯅ ꯇꯃꯒꯦ
ꯀꯩꯁꯨ ꯇꯝꯗꯦ
ꯂꯝꯖꯦ ꯇꯝꯕꯗ ꯋꯥꯔꯦ
ꯀꯣꯂꯦꯖ ꯀꯥꯕ ꯂꯣꯏꯔꯦ ꯀꯥꯅꯤꯡꯗꯕꯒꯤ ꯇꯣꯛꯈ꯭ꯔꯦ
ꯑꯣ ꯀꯅꯦ ꯇꯃꯔꯣꯝꯗꯀꯣ
ꯑꯥ ꯀꯨꯏꯅ ꯇꯝꯃꯁꯨ ꯌꯥꯗꯦ
ꯑꯗꯨꯅ ꯀꯣꯛ ꯉꯥꯎꯈꯜꯂꯦ ꯄꯨꯁꯨꯇ ꯃꯇꯝ ꯃꯥꯡꯉꯦ ꯑꯩꯁꯨ ꯒ꯭ꯔꯦꯖꯨꯑꯦꯁꯟ ꯂꯣꯏꯔꯒ ꯑꯗꯨꯝ ꯇꯝꯕ ꯂꯣꯏꯔꯦ
ꯎꯝ
ꯍꯧꯖꯤꯛ ꯒꯥꯔꯤ ꯊꯧꯕꯒꯤ ꯊꯕꯛ ꯈꯛꯇ ꯑꯗꯨꯝ ꯇꯧꯍꯟ ꯂꯩ ꯎꯝ ꯔꯤꯒꯤ ꯃꯈꯣꯟ ꯌꯥꯝ ꯇꯥꯏ ꯍꯧꯖꯤꯛꯀꯤꯗꯣ ꯊꯒꯅꯤ ꯒꯥꯔꯤꯒ ꯊꯧꯋꯦꯗ ꯊꯕꯛ ꯂꯩꯇꯦ ꯑꯗꯒꯤ ꯊꯥꯎꯕ ꯁꯤꯗꯣꯏ ꯊꯌꯦꯣꯠꯇꯕꯗ ꯃ ꯊꯧꯕꯕ ꯣꯏ ꯁꯒꯗꯣꯏ
ꯐꯖꯅ ꯊꯧꯋ
ꯈꯔ ꯂꯩꯗꯅ ꯑꯩꯈꯣꯏ